ꯑꯦ
ꯑꯁ ꯁꯨꯝ ꯆꯥꯛ ꯇꯣꯛꯑꯒ ꯐꯝꯃꯝꯕꯅꯦ
ꯀꯩ ꯍꯦꯟꯖꯥꯡ ꯆꯥꯔꯒꯦ
ꯍꯋꯥꯏ ꯊꯣꯡꯉꯦ ꯅꯣꯏ ꯆꯥꯔꯕꯣ
ꯆꯥꯗ꯭ꯔꯤꯗ
ꯀꯩ ꯌꯥꯝ ꯊꯦꯡꯉꯤꯗ
ꯎꯝ ꯈꯣꯏꯒꯤ ꯑꯩꯒꯤ ꯇꯨꯝ ꯍꯧꯒꯠꯇꯕꯨ ꯉꯥꯏꯔꯤ ꯀꯔꯥꯏꯅꯣ
ꯕꯣꯜ ꯌꯦꯡꯉꯦ ꯒꯦꯝꯃꯨꯛ ꯉꯩꯍꯥꯛ ꯁꯥꯟꯅꯔꯦ ꯏꯁꯩꯃꯨꯛ ꯉꯩꯍꯥꯛ ꯇꯥꯔꯦ ꯑꯍꯤꯡꯗꯨꯗ
ꯑꯩꯁꯨꯅꯤꯕ ꯑꯥ ꯍꯦꯛ ꯍꯜꯂꯛꯄ ꯑꯗꯨꯝ ꯇꯨꯝꯕ ꯌꯥꯗ꯭ꯔꯦꯕ ꯑꯩ ꯏꯖꯤꯞꯇ ꯉꯥꯔꯥꯡꯁꯨ ꯂꯨꯄꯥ ꯆꯥꯃ ꯊꯥꯏ ꯍꯥꯏꯕ
ꯎꯝ
ꯑꯁꯨꯝ ꯑꯩꯗꯤ ꯁꯨꯝ ꯑꯥꯔꯖꯦꯟꯇꯤꯅꯥꯅ ꯀꯥꯔꯒꯁꯨ ꯑꯥ ꯃꯥꯏ ꯔꯦꯁꯤꯌꯣꯗꯨꯝ ꯌꯥꯝ ꯋꯥꯡꯕ ꯍꯥꯏꯇꯥꯔꯦ ꯏꯖꯤꯞꯇ ꯏꯂꯦꯚꯦꯟ ꯂꯩꯌꯦꯕꯀꯣ ꯏꯂꯦꯚꯦꯟ ꯂꯩꯕꯖꯤꯗ ꯑꯩꯅ ꯆꯥꯝ ꯊꯥꯖꯜꯂꯦ ꯑꯗꯨꯒ ꯀꯩ ꯍꯥꯏꯇꯥꯔꯦ ꯒꯣꯜ ꯑꯅꯤ ꯖꯣꯞ ꯖꯣꯞ ꯆꯪꯖꯜꯂꯛꯑꯦ ꯑꯁ ꯑꯩ ꯂꯤꯁꯤꯡ ꯑꯃꯗꯤ ꯐꯪꯉꯦ ꯁꯤꯅꯦ ꯑꯩ ꯈꯜꯂꯤꯁꯦ ꯑꯗꯨꯒ ꯍꯦꯛꯇ ꯏꯃꯥꯏ ꯂꯣꯏꯔꯝꯗꯥꯏ ꯃꯤꯅꯤꯠꯇꯨꯗ ꯀꯔꯤꯅꯣ ꯇꯧꯔꯛꯏꯗꯨꯕꯣ ꯑꯁ
ꯊꯤ ꯅꯥꯟ ꯊꯤ ꯅꯥꯟ ꯆꯟꯗ꯭ꯔꯣ ꯍꯥꯥꯐ ꯃꯇꯨꯡꯒꯤ ꯑꯥ ꯂꯣꯏꯔꯝꯗꯥꯏꯗꯨꯗꯕꯨ ꯃꯊꯪ ꯃꯊꯪ ꯆꯟꯖꯜꯂꯛꯏꯅꯦ
ꯒꯣꯜ ꯗꯤꯁ ꯑꯂꯥꯎꯠ ꯇꯧꯕꯗꯣ ꯃꯣꯏ ꯏꯖꯤꯞꯀꯤ
ꯑꯥ
ꯑꯗꯨ ꯏꯃꯥ ꯑꯗꯨ ꯈꯨꯄꯨꯂꯛ ꯈꯨꯐꯖꯗꯗꯨꯗꯤ ꯂꯣꯏꯔꯦ ꯃꯥꯗꯨꯒꯤ ꯀꯥꯎꯟꯇꯔ ꯑꯦꯇꯦꯛꯀꯇꯣ ꯏꯃꯥꯏ ꯍꯥꯏꯖꯤꯅꯦꯕꯣ ꯑꯗꯣ ꯉꯔꯥꯡꯒꯤ ꯀꯩꯅꯣꯗꯣ ꯑꯁ ꯑꯥꯔꯖꯦꯟꯇꯤꯅꯥꯗꯣ ꯈꯔ ꯃꯣꯏꯒꯤ ꯄ꯭ꯂꯦꯌꯔꯁꯤꯡꯗꯣ ꯊꯦꯡ ꯌꯥꯗꯕꯩ ꯇꯥꯏꯞ ꯇꯧꯋꯤꯅꯦ ꯔꯤꯐ꯭ꯔꯤꯖꯤꯡꯗꯣ ꯈꯔꯗꯤ ꯀꯩꯅꯣꯝ ꯇꯧꯋꯤꯅ ꯃꯣꯏ ꯄ꯭ꯂꯦꯌꯔ ꯀꯩꯀꯥꯁꯨ ꯈꯔ ꯄꯦꯟꯅꯗꯦꯕ ꯍꯦꯠ ꯀꯣꯆꯀꯗꯣ ꯀꯩꯅꯣ ꯇꯧꯏꯅꯤ ꯀꯩꯅꯣ
ꯍꯣ ꯍꯣꯏ ꯍꯦꯠ ꯀꯁꯨꯂꯣꯏꯔꯛ ꯌꯦ ꯌꯦꯂꯣ ꯀꯥꯒꯩ ꯗꯨꯝ ꯆꯥꯏꯗꯨꯗꯤ
ꯑꯦ ꯔꯦꯗ ꯀꯥ꯭ꯔꯗ ꯆꯥꯏꯒꯦ ꯔꯦꯗ ꯀꯣꯟ
ꯏꯖꯤꯞꯀꯤ
ꯑꯥ ꯃꯣ ꯑꯣꯐꯤꯁ ꯑꯣꯐꯤꯁꯁꯤꯠꯅ ꯑꯟ ꯅꯦ ꯔꯦꯗ ꯀꯥ꯭ꯔꯗ ꯑꯇꯣꯞꯄ ꯑꯥ ꯑ ꯑꯀꯣꯟꯕꯗ ꯑꯝꯒ ꯁꯠꯂꯦꯕ
ꯎꯝ
ꯑꯗ ꯀꯩꯟ ꯇꯧꯔꯒ ꯑꯁ ꯑꯇꯣꯞꯄ ꯃꯣꯏ ꯃꯦꯅꯦꯖꯃꯦꯟ ꯀꯩꯀꯥꯖꯨ ꯐꯅ꯭ꯌꯥꯝ ꯆꯥꯏꯉꯣ ꯑꯥꯏ ꯏꯖꯤꯞꯀꯤ ꯔꯦꯗꯀ ꯑꯦ ꯌꯦꯜꯂꯣ ꯀꯥꯗ ꯑꯁ ꯂꯣꯏꯔꯝꯗꯥꯏꯗ ꯆꯣꯞ ꯕ ꯁꯥꯠꯆꯟꯕ ꯋꯥꯅꯤ ꯅ ꯑꯁ
ꯑꯗꯣ ꯃꯊꯪꯗꯤ ꯉꯝ ꯉꯝꯒꯗ꯭ꯔ ꯉꯝꯃꯣꯏꯗ꯭ꯔ ꯈꯪꯗꯦꯕꯣ ꯀꯂꯝꯕꯤꯌꯥꯖꯨ ꯕꯣꯜ ꯂꯤꯡꯕ
ꯑꯦ ꯀꯂꯝꯕꯤꯌꯥ ꯂꯩꯍꯧꯔꯦꯉꯣ ꯁ꯭ꯋꯤꯖꯔꯂꯦꯟꯒꯅꯤ ꯊꯦꯡꯅꯗꯣꯏ
ꯑꯣ
ꯀꯂꯝꯕꯤꯌꯥ ꯉꯔꯥꯡ ꯗ꯭ꯔꯣ ꯗ꯭ꯔꯣ ꯆꯠꯂꯦꯕ ꯄꯦꯅꯥꯜꯇꯤ ꯂꯩꯍꯧꯔꯦ
ꯑꯣ
ꯑꯗꯣ ꯀꯩ ꯀ꯭ꯋꯥꯇꯔꯗꯤ ꯆꯪ ꯆꯪꯉꯦ ꯑꯗꯨꯒ ꯀꯩꯅꯣꯗꯤ ꯁꯤꯃꯤꯗꯤ ꯃꯣꯏ ꯎꯄꯥꯏ ꯂꯩꯇꯦ ꯏꯪꯂꯦꯟ ꯏꯪꯂꯦꯟꯒ ꯅꯣꯔꯋꯦꯒ ꯁꯥꯟꯅꯕꯗ ꯀꯩꯅꯣ ꯇꯧꯕꯗꯨꯅ ꯀꯥꯗꯣꯏ ꯇꯥꯗꯣꯏꯅꯦꯕ
ꯏꯪꯂꯦꯟꯅ ꯀꯥꯗꯧ ꯃꯥꯜꯂꯦꯗ
ꯑꯦ ꯏꯪꯂꯟꯅ ꯑꯦ ꯃꯤ ꯍꯟꯗꯛ ꯋꯥꯜ ꯀꯞ ꯂꯧꯅꯦ ꯊꯥꯅꯩꯅꯤ ꯀꯩꯅꯣ
ꯑꯣ
ꯃꯤ ꯁꯀ꯭ꯋꯥꯠ ꯌꯥꯝ ꯐꯖꯩꯑꯦꯕ
ꯑꯗꯣ ꯈꯪꯗꯦ ꯐ꯭ꯔꯥꯟꯁꯁꯨ ꯌꯥꯝ ꯐꯖꯩ ꯐ꯭ꯔꯥꯟꯁꯀ ꯏꯪꯂꯦꯟꯒ ꯇꯥꯕꯖꯤꯁꯦ ꯃꯩ ꯆꯠꯇꯣꯏꯖꯦ ꯑꯁ
ꯎꯝ
ꯁꯨ ꯉꯔꯥꯡ ꯕꯣꯟꯗꯣ ꯍꯥꯏꯗꯤꯅꯦ ꯑꯥ ꯑꯩ ꯔꯥꯀꯦꯁꯇ ꯐꯣꯟ ꯇꯧꯔꯑꯦ ꯀꯩꯅꯣꯗ ꯑ ꯅꯪ ꯖꯤꯐꯥꯏ ꯑꯦꯀꯥꯎꯟꯗꯣ ꯂꯧꯒꯦꯅ ꯑꯗꯨꯗ ꯀꯩꯅꯣꯗ ꯑ ꯑꯥ ꯐ꯭ꯔꯦꯡꯀꯣ ꯍꯣꯏꯗ ꯃꯥ ꯁꯤꯟꯅꯔꯦꯅ ꯑꯃꯨꯛ ꯍꯥꯏꯔꯦ ꯑ ꯅꯉꯣꯟꯗ ꯐꯣꯟ ꯇꯧꯔ ꯁꯨ ꯄꯥꯏ ꯄꯥꯏ ꯇ꯭ꯔꯦ
ꯑꯩꯗꯣ ꯆꯥꯛ ꯀꯟ ꯆꯥꯔꯤ ꯅ ꯍꯥꯏꯕ ꯆꯪꯒꯤꯗꯦ ꯑꯗꯣ ꯖꯤ ꯐꯥꯏꯚꯔꯗꯨ
ꯅꯪ ꯆꯪꯕꯗꯣ ꯅꯣꯏ ꯊꯣꯡ ꯂꯣꯂꯧꯋꯦ ꯑꯩ ꯀꯧꯕꯖꯤꯅ ꯅꯣꯡꯒ ꯆꯨꯕꯗꯨ ꯇꯥꯗ꯭ꯔꯕ ꯍꯥꯏ ꯇꯥꯔꯦ
ꯑꯥꯏ ꯄꯦꯗ ꯑꯥꯏꯄꯦꯗꯇ ꯌꯦꯡꯕ ꯀꯥꯟꯗꯅꯦ ꯑꯈꯣꯏꯒꯤ ꯑꯦꯞ ꯑꯃ ꯍꯥꯞꯄ ꯌꯦꯡꯉꯦꯕ ꯆꯥꯎꯅ ꯐꯖ ꯃꯌꯦꯛꯇꯣ ꯁꯦꯡꯉꯒ ꯈꯣꯕꯥꯍꯣꯏ ꯌꯦꯡ
ꯑꯁ ꯏꯕꯣ ꯉꯔꯥꯡ ꯎꯝꯃꯥꯏ ꯑꯩ ꯍꯥꯏꯖꯤꯅꯦꯕꯨ ꯍꯦꯛ ꯑꯩꯖꯦ ꯍꯦꯛ ꯊꯥꯕꯒꯅꯦꯕ ꯃꯩ ꯄꯠ ꯃꯨꯠꯈꯤꯕꯗꯣ
ꯑꯥ
ꯑꯧꯗ ꯆꯜ ꯂꯩꯔꯝꯃꯦꯕ ꯏꯃꯥꯏ ꯑꯩ ꯍꯔꯥꯎꯔꯦ ꯑꯁ ꯑꯩ ꯍꯥꯏꯖꯤꯅꯤꯕꯣ ꯁꯚꯦꯟꯇꯤ ꯑꯦꯠ ꯁꯚꯦꯟꯇꯤ ꯅꯥꯏꯟ ꯃꯤꯅꯤꯠ ꯁ꯭ꯋꯥꯏꯖꯤ ꯇꯣꯞ ꯊꯣ ꯊꯣꯛ ꯊꯣꯝꯖꯤꯜꯂꯛꯄ ꯋꯥ
ꯑꯁꯦꯡꯕꯩꯗꯤ ꯃꯣꯏ ꯒꯣꯜꯗꯣ ꯃꯥꯟꯅꯒꯗꯧꯅꯤ ꯑꯃ ꯑꯣꯞ ꯁꯥꯏꯠ ꯇꯥꯒꯤꯗꯣ
ꯑꯣꯞꯁꯥꯏꯠ ꯀꯥꯏ ꯇꯥꯏꯕ
ꯑꯣꯞ ꯁꯥꯏꯠ ꯅꯠꯇ꯭ꯔꯣ ꯕꯥꯔ ꯌꯦꯡꯒꯤꯕꯗꯨ ꯀꯩꯅꯣ
ꯀ ꯑꯗꯨ ꯑꯣꯞ ꯁꯥꯏꯠ ꯅꯠꯇꯦ ꯀꯩꯅꯣ ꯑꯥ ꯁꯣꯝ ꯑꯔꯗꯤꯄꯥ ꯑꯥ ꯑꯥꯔꯖꯦꯟꯇꯤꯅꯥꯏ ꯃꯣꯏ ꯀꯣꯅꯔ ꯀꯧꯔꯏꯗꯅ
ꯎꯝ
ꯀꯥꯎꯔ ꯃꯇꯨꯡꯗ ꯑꯁꯣꯝꯗ ꯃꯤ ꯃꯣꯏ ꯏꯖꯤꯞꯀꯤ ꯃꯤ ꯑꯝꯅ ꯐꯥꯎꯜ ꯇꯧꯔꯝꯕ ꯍꯥꯏꯇꯥꯥꯔꯦ ꯑꯗꯣ ꯔꯦꯐ꯭ꯔꯤꯅ ꯄꯤꯗꯕ ꯄꯤꯗ꯭ꯔꯕꯅꯦꯕꯀꯣ
ꯑ
ꯔꯦꯐ꯭ꯔꯤꯅ ꯄꯤꯗꯗꯅ ꯆꯦꯟꯈꯠꯂꯛꯏꯅꯦꯕ ꯑꯥ ꯃꯅꯤꯡꯗꯒꯤ ꯆꯦꯟꯈꯠꯂ ꯆꯠꯂꯣꯏ ꯀꯥꯗ ꯑꯥꯎꯗ ꯑꯣꯏ ꯐꯥꯎꯜ ꯄꯤꯕ ꯍꯥꯏꯔ
ꯑꯗꯨꯅꯦ ꯃꯣꯏꯒꯤ ꯃꯣꯏ ꯃꯤꯆꯪꯖꯦ ꯄꯨꯔꯥ ꯀꯩꯅꯣꯝ ꯇꯧꯋꯦꯕꯨ
ꯈꯔ ꯈꯔꯗꯤ ꯍꯣꯏ ꯌꯥꯝ ꯀꯅꯣ ꯇꯧꯗ꯭ꯔ ꯈꯔꯗꯤ ꯆꯪꯉꯦ ꯉꯔꯥꯡꯖꯦ ꯌꯥꯝ ꯊꯤ ꯐꯖꯅ ꯃꯃꯥꯡꯗꯖꯨ ꯅꯦꯗꯔꯂꯦꯟꯗ ꯇꯧꯋꯦꯕ ꯗꯥꯏꯔꯦꯛ ꯃꯦꯁꯤꯅ ꯎꯝ ꯀꯩꯅꯣꯗ ꯃꯃꯥꯡꯒꯤ ꯁꯦꯃꯤ ꯐꯥꯏꯅꯦꯜꯗ ꯅꯦꯗꯔꯂꯦꯟꯒ ꯇꯥꯀꯥꯟꯗ ꯃꯈꯨꯠꯅ ꯕꯣꯟꯖꯦ ꯗꯥꯏꯔꯦꯛ ꯊꯦꯡꯉꯕꯖꯦ ꯀꯩꯝ ꯀꯩꯝ ꯍꯥꯏ ꯗꯦꯃꯤ ꯍꯦꯟꯕꯣꯟꯒ ꯀꯔꯤꯝ ꯄꯤꯗꯦꯃꯣ ꯑꯁ ꯃꯃꯥꯡꯒꯤꯗꯦ ꯃꯣꯏꯖꯦ ꯈꯔꯗꯤ ꯀꯩꯅꯣ ꯇꯧꯋꯤ
ꯎꯝ
ꯈꯔꯗꯤ ꯈꯪꯗꯦ ꯃꯃꯥꯡꯖꯨ ꯃꯣꯏ ꯕꯔ ꯕꯔꯁꯦꯂꯣꯅꯥꯒꯖꯦ ꯄꯩꯁꯥ ꯄꯤꯔꯝꯕꯒꯤ ꯃꯣꯏ ꯆꯦꯝꯄꯤꯌꯟ ꯂꯤꯒ ꯌꯥꯎꯍꯜꯂꯣꯏ ꯈꯣꯠꯂꯣꯏ ꯒꯥꯏꯅ ꯑꯃ ꯇꯧꯒ꯭ꯔꯕꯅꯦꯕ ꯑꯗꯣ ꯈꯪꯗꯦ ꯈꯔꯁꯨ ꯂꯩꯕꯖꯥꯠꯅꯤꯗ ꯃꯤꯑꯣꯏꯕ ꯉꯥꯛꯇꯅꯤꯅ ꯍꯣꯂꯤ ꯀꯥꯎ ꯅꯠꯇꯕꯅꯤꯅ
ꯍꯥ
ꯃꯊꯪ ꯀꯩ ꯅꯨꯃꯤꯠ ꯇꯥꯔꯦ ꯍꯥ ꯃꯣꯏꯒꯤ ꯇꯤꯅꯣꯁꯦ ꯀ꯭ꯋꯥꯇꯔ ꯀꯩꯅꯣꯒꯤ ꯄꯣꯔꯇꯨꯒꯜꯗꯨꯇꯪꯒ ꯀꯥꯖꯔꯝꯃꯗꯤ
ꯑꯗꯨ ꯏꯃꯥ ꯌꯥꯝ ꯏꯁꯄꯤꯟꯅ ꯀꯁꯨ ꯌꯥꯝ ꯅꯩꯔ ꯀꯥꯕ ꯅꯠꯇꯦꯗ
ꯎꯝ
ꯂꯣꯏꯔꯝꯗꯥꯏꯗꯨꯗ ꯁꯨ
ꯑꯩꯗꯤ ꯉꯔꯥꯡ ꯑꯩꯗꯤ ꯉꯔꯥꯡ ꯏꯁꯇꯦꯇꯁꯀ ꯊꯝꯃꯨꯔꯝꯅꯦ ꯑꯗꯨꯒ ꯑꯃꯨꯛ ꯑꯗꯨꯒ ꯑꯃꯨꯛ ꯀꯛꯏꯅꯦꯕ
ꯌꯥꯗ꯭ꯔꯦ ꯏꯃꯥꯏ ꯍꯥꯏꯁꯤꯅꯤ ꯉꯔꯥꯡ ꯏꯃꯥꯏ ꯑꯁꯥꯖꯦ ꯍꯦꯛꯇ ꯂꯤꯁꯤꯡ ꯑꯃ ꯐꯪꯗꯣꯔꯦꯅ ꯑꯦ ꯑꯩ ꯁꯤꯂꯥꯖꯤꯠ ꯂꯩꯕꯒꯤ ꯋꯥꯈꯜ ꯁꯥꯒꯠ ꯂꯣꯏꯔꯨꯕꯗꯩ ꯊꯣꯝꯖꯤꯜꯂꯛꯄꯏ ꯄꯣꯛ ꯇꯣꯛꯂ
ꯌꯥꯏ ꯃꯦꯁꯤꯑꯣꯢ ꯃꯦꯁꯤꯑꯣꯏ ꯑꯍꯟ ꯑꯣꯢꯔꯁꯨ
ꯑꯗꯨ ꯆꯦꯟꯕꯗꯤ ꯐ ꯆꯦꯜꯂꯤ ꯃꯥ ꯄꯦꯅꯥꯜꯇꯤ ꯆꯠꯍꯧꯗ꯭ꯔꯁꯨꯀꯣ ꯃꯥ ꯏꯃꯥꯢ ꯉꯔꯥꯡ ꯁꯦꯀꯦꯟ ꯒꯣꯜꯒ ꯊꯣꯝꯖꯜꯂꯛ ꯑꯗꯨ ꯏꯃꯣꯏ ꯍꯦꯛ ꯑꯦꯛ ꯀꯤꯞꯄꯔꯒ ꯎꯄꯥꯏ ꯂꯩꯇꯦ ꯃꯣꯏ ꯀꯤꯞꯄꯔꯗꯣ ꯐꯖꯅꯗꯤ ꯉꯥꯛꯆꯩꯕꯣ ꯃꯣꯏ ꯏꯖꯤꯞꯀꯤ ꯑꯁꯣꯏꯕ ꯍꯥꯏꯒꯗ꯭ꯔꯥ ꯑꯁꯣꯏꯕ ꯍꯥꯏꯒꯗ꯭ꯔꯥ ꯀꯩꯅꯣꯁꯦ ꯃꯣꯏꯁꯦ ꯍꯦꯛ ꯃꯣꯏꯒꯤ ꯐꯤꯜ ꯑꯁꯣꯝꯒꯤ ꯑꯥꯔꯖꯦꯟꯇꯤꯅꯥꯒꯤ ꯐꯤꯜꯒꯤ ꯋꯥꯡꯃꯗ ꯁꯨꯡꯂꯥꯟ ꯂꯥꯟꯈꯠꯂꯛꯇ꯭ꯔꯦꯕ ꯗꯤꯐꯦꯟ ꯃꯣꯏꯅ ꯒꯣꯜ ꯍꯥꯟꯅ ꯆꯠꯂꯦꯅ ꯑꯗꯨꯝ ꯗꯤꯐꯦꯟ ꯇꯧꯔ ꯂꯩꯔꯦ ꯃꯣꯏ ꯑꯁꯣꯏꯕ ꯍꯥꯏꯒꯗ꯭ꯔ ꯃꯤ ꯍꯥꯏꯗꯤ ꯑꯗꯨꯝ ꯑꯦꯇꯦꯝ ꯇꯧꯔꯗꯤ ꯁꯣꯏꯗꯕꯤ ꯑꯃꯅꯤ ꯆꯟꯕꯖꯤꯗꯤ ꯍꯥꯢꯁꯤꯗꯤ ꯃꯍꯧꯁꯥꯅꯦꯕ ꯇꯔꯥ ꯀꯨꯟ ꯊꯣꯝꯖꯜꯂꯛꯑ ꯄꯗ ꯑꯃ ꯅꯤ ꯆꯟꯕꯁꯤꯗꯤ ꯍꯧꯅꯁꯥꯅꯦꯕ ꯁꯣꯝꯗ ꯈꯔꯁꯨ ꯄꯨ ꯄꯨꯈꯠꯂ ꯁꯥꯟꯅꯔꯗꯝꯅꯦ ꯅꯥ ꯅꯠꯇꯦ ꯁꯨꯝ ꯕꯣꯜꯗꯣ ꯑꯁꯣꯝ ꯃꯅꯤꯡꯗ ꯂꯣꯏ ꯂꯩꯔꯦꯕ ꯑꯥꯔꯖꯦꯟꯇꯤꯅꯥꯏ ꯋꯥꯡꯃꯗ ꯁꯨꯀꯥ ꯀꯥꯈꯠꯂꯛꯇ꯭ꯔꯦꯕ ꯐꯤꯜ ꯀꯩꯅꯣ ꯑꯗꯨꯅꯁꯨ ꯁꯣꯏꯕꯅꯤ
ꯃꯥꯅꯦ ꯑꯩ ꯕꯣꯟꯗꯣ ꯁꯦꯝꯃꯤꯀꯥꯟꯗ ꯀꯩꯅꯣ ꯇꯧꯍꯧꯗꯦ ꯑꯥ ꯃꯀꯣꯛꯇꯩ ꯌꯦꯡꯍꯧꯗ꯭ꯔꯦꯕ ꯑꯩ ꯌꯦꯡꯕ ꯍꯧꯔꯛꯄꯗ ꯍꯥꯞ ꯍꯥꯞ ꯃꯌꯥ ꯍꯥꯞ ꯊꯥꯔꯛꯑꯦꯕ
ꯎꯝ꯫
ꯑꯦ ꯍꯥꯞ ꯃꯇꯨꯡ ꯑꯗꯨꯗꯅꯤ ꯐꯖꯟ ꯌꯦꯡꯉꯛꯏꯁꯦ ꯑꯩꯒ ꯑꯈꯣꯏ ꯆꯦꯒ ꯍꯥꯏꯅꯩꯅꯦ ꯀꯃꯥꯏꯟ ꯇꯧꯗꯣꯢꯅꯣ ꯁꯤꯕꯨ ꯀꯥꯒꯤ ꯇꯣꯛ ꯇꯥꯔꯦ ꯒꯣꯜꯁꯤ ꯆꯟꯁꯟꯒ꯭ꯔꯦ ꯑꯔꯖꯦꯟꯇꯤꯅꯅꯥ ꯀꯥꯒꯤ ꯇꯣꯛ ꯇꯥꯔꯦ ꯒꯣꯜ ꯑꯃꯨꯛ ꯆꯟꯁꯟꯒ꯭ꯔꯦ ꯇꯧꯔꯤꯁꯤꯕꯨ
ꯀꯥꯒ꯭ꯔꯦ ꯎꯄꯥꯏ ꯂꯩꯇ꯭ꯔꯦ ꯑꯗꯣ ꯁꯤꯃꯤꯗꯗꯤ ꯈꯔ ꯋꯥ ꯊꯣꯛꯀꯅꯤ ꯍꯥ
ꯋꯥꯀꯤꯡ ꯄꯨꯡ ꯀꯌꯥ ꯆꯦꯜꯂꯤꯅꯣ
ꯄꯨꯡ ꯃꯉꯥ ꯁꯥꯏꯗ
ꯀꯥꯏꯗꯩ ꯀꯥꯢꯐꯥꯎ
ꯇꯕꯣꯛꯄꯤ ꯁꯤꯗꯩ ꯆꯦꯜꯂꯦ ꯇꯕꯣꯛꯄꯤ ꯊꯣꯃꯥꯁ ꯗꯨꯀꯥꯟꯗꯩ ꯑꯗꯥꯒꯤ ꯃꯣꯏꯒꯤ ꯑꯁꯨꯝ ꯈꯧꯕꯨꯝ ꯐꯥꯎꯔ ꯆꯦꯠꯂꯦ ꯑꯗꯨꯒ ꯑ ꯑꯩꯈꯣꯏ ꯆꯦꯍꯣꯏꯗꯣ ꯂꯝ ꯊꯕꯥꯟ ꯑꯁꯣꯝꯒꯤ ꯃꯟ ꯑꯥ ꯀꯩ ꯍꯥꯏꯇꯥꯔꯦꯅꯦ ꯈꯣꯡꯅꯥꯡ ꯍꯧꯕꯗꯣ ꯃꯅꯤ ꯍꯣꯏ ꯀꯩꯅꯣ ꯇꯧꯕ ꯑꯗꯣꯝꯗꫭ ꯐꯥꯎꯔꯛꯑꯒ ꯑꯃꯨꯛ ꯊꯣꯃꯥꯁ ꯗꯨꯀꯥꯟ ꯁ꯭ꯋꯥꯏꯗ ꯂꯥꯛ ꯑꯗꯨ ꯂꯥꯛꯄꯗ ꯃꯤꯅꯤꯠ ꯊꯥꯔ ꯇꯤꯒ ꯐꯥꯏꯚ ꯊꯥꯔꯇꯤ ꯁꯤꯛꯁ ꯁꯥꯡ ꯆꯪꯏ ꯑꯁꯣꯝꯒꯤ ꯊꯣꯃꯥꯁ ꯗꯨꯀꯥꯟꯗꯩꯅ ꯇꯛ ꯆꯦꯜꯂꯑꯀꯥꯟꯗ ꯁꯣꯝ ꯑꯦꯝ ꯌꯨ ꯒꯦꯠ ꯐꯥꯎꯗꯣꯛꯄꯩꯗꯣ
ꯑꯥ
ꯑꯗꯥꯏꯕꯥꯎꯇ ꯍꯥ ꯑꯗꯨꯝ ꯑꯦꯠꯇꯤꯟ ꯅꯥꯏꯟꯇꯤꯟ ꯁ꯭ꯋꯥꯏ ꯃꯤꯅꯤꯠꯇ ꯉꯝꯃꯦ ꯏꯊꯟꯗꯒ ꯆꯦꯜꯂꯗꯤ ꯇ꯭ꯋꯦꯟꯇꯤ ꯋꯥꯟ ꯇ꯭ꯋꯦꯟꯇꯤ ꯇꯨ ꯁꯨꯃꯥꯏ ꯆꯪꯉꯦ ꯑꯥ ꯃꯤ ꯑꯃꯒ ꯆꯦꯟꯃꯤꯟꯅꯔꯒꯅ ꯑꯥꯏꯠꯇꯤꯟ ꯍꯥꯞ ꯁꯨꯃꯥꯏ ꯉꯝꯃꯤ ꯅꯍꯥꯟ ꯀꯩꯅꯣꯒ ꯃꯣꯏ ꯑꯉꯧ ꯇꯣꯟ ꯆꯦꯟꯃꯤꯟꯅꯕꯅꯦ ꯑꯥꯏꯠꯇꯤꯟ ꯍꯥꯞ ꯁꯨꯃꯥꯏ ꯆꯦꯜꯂꯦ ꯑꯗꯨꯝ ꯋꯦꯠꯁꯦ ꯑꯗꯨꯝ ꯈꯔ ꯇꯥꯔꯛꯄꯗ ꯑꯗꯨꯝ ꯈꯔꯗꯤ ꯏꯝꯄ꯭ꯔꯨꯨꯞ ꯂꯩꯔꯤꯗ ꯂꯝꯖꯦꯜꯁꯦ
ꯎꯝ꯫
ꯋꯦꯠꯀꯤ ꯃꯈꯥ ꯌꯥꯝ ꯄꯣꯜꯂꯦꯕ ꯍꯥꯟꯅ ꯑꯥ ꯏꯁꯇꯨꯠ ꯐꯤꯞꯇꯤ ꯐꯣꯔꯒ ꯌꯧꯔꯕꯅꯤꯉꯣ ꯃꯔꯛ ꯑꯃ ꯋꯦꯠ ꯇꯞꯇꯥꯏ ꯍꯦꯡꯀꯠꯇꯅ ꯑꯗꯨꯅ ꯆꯦꯟꯕꯗ
ꯆꯥꯕꯗꯤ ꯅꯪ ꯀꯩꯀꯩ ꯗꯥꯏꯠ ꯀꯩꯀꯩ ꯀꯃꯥꯏ ꯀꯃꯥꯏ ꯆꯥꯒꯦ
ꯑꯩ ꯍꯧꯖꯤꯛ ꯀꯩꯝ ꯆꯥꯗ꯭ꯔꯤ ꯆꯥꯛ ꯈꯛꯇꯅꯤ ꯆꯦꯡ ꯆꯥꯏꯁꯦ
ꯑꯗꯨꯗꯤ ꯌꯥꯔꯣꯏꯉꯣ
ꯑꯗꯨ ꯈꯔ ꯀꯩꯅꯣ ꯇꯧꯔꯒ ꯆꯥꯔꯗꯝ
ꯆꯥꯛꯈꯛ ꯆꯥꯛꯈꯛ ꯆꯥꯔꯗꯤ ꯑꯗꯨꯗꯩ ꯄꯨꯊꯣꯛꯇꯣꯏꯁꯦ ꯉꯥꯏ ꯈꯤꯇꯪꯅꯤ ꯆꯥꯛꯇꯨꯅꯕꯨ ꯀꯔꯤ ꯄꯤꯗꯣꯏꯅꯣ ꯀꯔꯤꯝ ꯄꯤꯔꯣꯏ
ꯆꯥ ꯀꯩꯅꯣ ꯇꯧꯕ ꯍꯥꯏꯁꯦ ꯀꯩꯅꯣ ꯃꯔꯛ ꯃꯔꯛꯇ ꯑꯗꯨꯝ ꯌꯦꯟ ꯆꯥꯏ ꯌꯦꯔꯨꯝ ꯆꯥꯏ ꯑꯗꯨꯃꯉꯥꯏ ꯀꯩꯅꫭ ꯑꯗꯣ ꯈꯔ ꯍꯦꯟꯅ ꯄ꯭ꯔꯣꯇꯤꯟ ꯑꯝꯇꯪ
ꯑꯁꯦꯡꯕꯩꯗꯤ ꯅꯨꯡꯇꯤꯒꯤ ꯄ꯭ꯔꯣꯇꯤꯟꯁꯦ ꯆꯥꯗꯕꯅꯦ ꯅꯨꯡꯇꯤꯒꯤ ꯗꯔꯀꯥꯔ ꯇꯥꯕꯅꯦ ꯅꯪ ꯋꯦꯠꯇꯨꯒꯤ ꯃꯇꯨꯡ ꯏꯟꯅ ꯆꯥꯗꯧꯅꯤ ꯋꯥꯟ ꯒꯥꯔꯝ ꯄꯔ ꯀꯦꯖꯤꯒꯤ ꯆꯥꯗꯧ ꯑꯗꯨꯗꯤ ꯄ꯭ꯔꯣꯇꯤꯟꯁꯦ ꯃꯤ ꯈꯨꯗꯤꯡꯃꯛ ꯂꯣꯏ ꯋꯥꯠꯂꯤꯅꯦꯕ ꯃꯤ ꯈꯨꯗꯤꯡ ꯋꯥꯠꯄ ꯍꯥꯏꯁꯦ ꯆꯥꯕꯗꯩ ꯂꯣꯏ ꯋꯥꯠꯂꯤꯅꯦ ꯄ꯭ꯔꯣꯇꯤꯟꯁꯦ ꯀꯅꯥꯝ ꯆꯥꯟꯅꯗꯝꯅꯤ ꯁꯨ ꯌꯧꯗꯕꯅꯦꯕ
ꯇꯥꯡꯕ ꯍꯥꯏꯇꯥꯔꯦ ꯄ꯭ꯔꯣꯇꯤꯟꯁꯤ
ꯎꯝ ꯌꯦꯔꯨꯝ ꯄ꯭ꯂꯦꯠ ꯑꯃ ꯆꯥꯕ ꯅꯣꯡꯃꯩ ꯀꯥꯟꯅꯕ ꯄ꯭ꯔꯣꯇꯤꯟ ꯌꯧꯄꯣꯠꯇꯦ ꯀꯩꯅꫭ ꯌꯦꯔꯨꯝ ꯌꯦꯔꯨꯝ ꯑꯃꯗ ꯄ꯭ꯔꯣꯇꯤꯟ ꯒ꯭ꯔꯥꯝ ꯇꯔꯨꯛꯃꯨꯛ ꯌꯥꯎꯗꯥꯏ
ꯑꯥ ꯑꯦꯛ ꯑꯦ ꯀꯩꯅꯣꯗ ꯃꯃꯨꯠꯇꯣ ꯑꯍꯨꯝ ꯑꯃ ꯃꯀꯨꯗ ꯑꯍꯨꯝ ꯑꯃ ꯃꯥ ꯌꯥꯎꯕꯅꯦ
ꯂꯤꯖꯦꯟꯗꯨꯁꯨ ꯒꯣꯗꯅ ꯄꯣꯗꯅ ꯕꯤꯠꯄꯨ ꯂꯩꯁꯤꯜꯂꯛꯇ꯭ꯔꯦ ꯕ꯭ꯔꯥꯎ ꯑꯣꯏ ꯁꯥꯟꯅ ꯂꯩ
ꯍꯥꯏꯒꯨꯝꯅ ꯑꯩ ꯑꯜꯁ ꯑꯜꯗꯣꯁ ꯃꯦꯔꯤꯠꯇꯨ ꯁꯤꯛꯁꯇꯤ ꯑꯃ ꯌꯧꯍꯟꯒꯦ ꯇꯧꯔꯒ ꯌꯧ
ꯏꯁꯇꯥꯔ ꯅꯤꯐꯨ ꯏꯁꯇꯥꯔ ꯅꯤꯐꯨ ꯃꯨꯛ ꯁꯇꯥ꯭ꯔ ꯀꯨꯟꯊ꯭ꯔꯥ ꯃꯥꯄꯟ ꯌꯧꯔꯝꯃꯝꯅꯤ ꯍꯧꯖꯤꯛꯁꯤꯅ ꯀꯨꯟꯃꯉꯥ ꯀꯨꯟꯇꯔꯨꯛ ꯑꯗꯥꯏ ꯂꯩ
ꯑꯩ ꯏꯄꯤꯛ ꯌꯧꯒꯦ ꯇꯧꯔꯤ
ꯖꯣ ꯖꯣ ꯖꯣ ꯖꯣ ꯀꯦꯜꯂꯛꯄꯋꯥꯅꯤ ꯂꯣꯛꯇꯥꯛꯇ ꯆꯠꯄꯒꯤ ꯂꯣꯛꯇꯥꯛ ꯆꯠꯄꯒꯤ ꯄ꯭ꯂꯥꯟ ꯑꯃ ꯁꯤꯟꯕꯅꯤꯅꯤ ꯌꯥꯎꯅꯤꯡꯕ꯭ꯔ ꯂꯦꯛꯄꯒꯤꯅꯤ
ꯑꯁ ꯇꯜꯂꯤꯗ ꯍꯧꯖꯤꯛꯀꯥꯥꯟꯁꯦ
ꯂꯣꯛꯇꯥꯛ ꯆꯠꯂꯒꯦ
ꯂꯣꯛꯇꯥꯛ
ꯃꯃꯥꯡ ꯆꯠꯄꯗꯣ ꯅꯨꯡꯉꯥꯏꯉꯣ ꯃꯌꯥꯏꯗ ꯂꯤꯔꯒ ꯅꯨꯡꯁꯤꯠꯀ ꯍꯨꯝ ꯍꯨꯝ ꯁꯤꯠꯂꯒ
ꯗꯨꯕꯨꯗꯤ ꯀꯩ ꯋꯥꯅꯣꯅꯦ ꯀꯩꯗꯧ ꯅꯨꯡꯉꯥꯏꯔꯣꯏꯗꯣꯏꯅꯣ ꯑꯗꯨ
ꯐꯥꯕ ꯌꯥꯏꯑꯦꯕ ꯃꯣꯏꯒꯤ ꯈꯣꯏꯁꯨ ꯄꯤꯌꯦꯕꯀꯣ ꯍꯟꯗꯛꯇꯤ ꯑꯩ ꯈꯣꯏ ꯈꯔ ꯄꯨ ꯆꯠꯂꯅꯤ ꯃꯣꯏ ꯈꯣꯏꯗꯣ ꯍꯥꯏꯗꯤ ꯉꯥ ꯃꯆꯥ ꯉꯥꯛꯇ ꯐꯥꯕꯩ ꯊꯥꯏꯞ ꯇꯧꯋꯦ ꯃꯆꯥ ꯑꯣꯏꯕꯒꯤ ꯑꯗꯨ ꯉꯥꯛꯇꯪ ꯃꯤꯅꯤꯠ ꯇꯔꯥꯃꯨꯛ ꯐꯥꯕꯗ ꯉꯥꯗꯨꯕꯨ ꯑꯈꯣꯏ ꯑꯅꯤ ꯑꯍꯨꯝ ꯐꯥꯕꯗ ꯚꯥꯇꯤꯟꯁꯦ ꯇꯪꯈꯥꯏ ꯑꯃꯨꯛ ꯊꯟꯒꯦ ꯇꯧꯏ
ꯑꯗꯨꯝ ꯀꯩꯅꯣ ꯃꯣꯏꯁꯦ ꯑꯗꯨ ꯍꯦꯛ ꯊꯥꯡꯒꯠꯄꯒ ꯊꯥꯗꯕ ꯊꯥꯡꯒꯠꯄ ꯊꯥꯗꯕ ꯑꯗꯨꯃꯥꯏꯅ ꯇꯧꯏꯅꯤ ꯀꯩꯅꯣ ꯉꯥ ꯃꯌꯥꯝ ꯂꯩꯕꯅꯤꯅ ꯑꯥ ꯁꯨꯝ ꯕꯤꯠꯀꯤ ꯋꯥꯅꯤꯗ ꯃꯤ ꯆꯠꯅꯩꯁꯦ ꯍꯥꯏ ꯈꯣꯏ ꯆꯨꯞꯅꯔꯁꯨꯝ ꯀꯩꯅꯣꯒ ꯆꯠꯅꯩꯁꯦ ꯌꯥꯝꯅ ꯑꯗꯨꯗꯩ ꯄꯩꯁꯥ ꯇꯥꯜꯂꯅꯤ ꯍꯥꯏꯅ ꯆꯠꯄ ꯅꯠꯇꯦꯕ ꯁꯨꯝ ꯉꯥꯏꯍꯥꯛ ꯉꯥꯏꯈꯥꯛꯀꯤ ꯕꯤꯠ ꯅꯨꯡꯉꯥꯏꯕꯗꯣ
ꯅꯨꯡꯗꯥꯡꯒ ꯀꯩꯝ ꯇꯧꯗꯦ ꯑꯌꯨꯛ ꯉꯥꯛ ꯆꯠꯂꯝꯗꯥꯏ ꯉꯥꯛꯇꯡꯗꯨꯏꯗ ꯈꯣꯏ ꯆꯨꯄꯝꯕꯅꯦꯕ ꯑꯗꯣ ꯕꯤꯠ ꯂꯩꯔ ꯁꯨꯝ ꯐꯒꯠꯂꯛꯄ ꯕꯤꯠ ꯁꯨꯝ ꯂꯩꯕꯗꯩꯗꯤ ꯉꯥꯗꯣ ꯑꯣꯏꯅ ꯑꯃꯨꯛ ꯇꯥꯎꯔꯥ ꯆꯥꯔꯦ ꯃꯄꯥꯟꯗ ꯄꯧꯊꯣꯛꯑꯒ ꯑꯈꯣꯏꯗꯤ ꯈꯣꯏ ꯆꯨꯞꯄ ꯆꯨꯞꯄ ꯉꯥ ꯆꯥꯕꯝ ꯂꯩꯗꯥꯏꯅꯦ
ꯑꯥ
ꯍꯦ ꯍꯦ ꯑꯗꯨꯃꯥꯏꯅꯒ ꯇꯧꯔꯥ ꯆꯥꯔꯛꯏ
ꯑꯥ
ꯍꯥꯥ ꯇꯧꯏꯁꯦ ꯀꯣꯏꯕꯁꯨ ꯆꯠꯅꯤꯡꯉꯤ ꯇꯧꯔꯤꯁꯦ ꯄꯩꯁꯥ ꯅꯨꯡ ꯄꯩꯁꯥꯅ ꯃꯔꯣꯜ ꯑꯃ ꯄꯩꯁꯥꯥꯁꯦ ꯁꯨꯝ ꯀꯩꯅꯣ ꯇꯧꯕ ꯑꯣꯏꯗꯤ
ꯄꯩꯁꯥꯁꯤꯅ ꯂꯦꯞꯇꯕꯤ ꯂꯥꯛꯑꯗꯤ ꯅꯨꯉꯥꯏꯗꯧꯕ
ꯍꯥ ꯍꯤꯡꯅꯤꯡꯉꯤꯕ ꯂꯥꯏ꯭ꯐ ꯁꯇꯥꯏ꯭ꯜꯁꯤꯒ ꯄꯥꯏꯔꯤ
ꯑꯝ
ꯄꯥꯕꯨꯡ ꯍꯣꯏ ꯊꯕꯛ ꯁꯨ ꯆꯠꯈꯤꯕ꯭ꯔꯣ
ꯅ ꯑꯥ ꯆꯠꯈꯤ ꯃꯅꯤꯡꯗ ꯑꯩꯈꯣꯏ ꯅꯦꯒꯤ ꯀꯩꯅꯣ ꯁꯥꯔꯤ
ꯑꯣ ꯈꯣꯕꯥ ꯈꯣꯏꯕꯥꯒ ꯃꯣꯏꯅꯤ
ꯑꯥ ꯑꯗꯨ ꯀꯩꯅꯣꯅꯦ ꯅꯪ ꯆꯦꯡ ꯈꯞꯄꯒꯨꯝꯕꯗꯤ ꯍꯩꯕ꯭ꯔꯥ
ꯑꯩ ꯆꯦꯡ ꯈꯞꯄ ꯍꯩ ꯃꯔꯛ ꯃꯔꯛꯇ ꯑꯗꯨꯝ ꯈꯞꯄꯤ ꯆꯦꯡ
ꯑꯣ ꯑꯣ
ꯆꯥꯛ ꯊꯣꯡꯕꯁꯨ ꯍꯩ